ꯍꯜꯂꯣ
ꯍꯜꯂꯣ
ꯌꯥꯔꯕꯣ
ꯌꯥꯔꯦ
ꯑ ꯀꯩ ꯋꯥꯔꯤ ꯁꯥꯟꯅꯗꯣꯏꯅꯣ ꯁꯤꯗ ꯀꯔꯝꯕꯅꯣ ꯍꯥꯏꯗꯤ ꯆꯨꯝꯅ ꯑꯗꯨꯝ ꯋꯥꯔꯤ ꯁꯥꯟꯅꯔꯁꯨ ꯌꯥꯕ꯭ꯔꯣꯕ
ꯍꯥ
ꯑꯥ ꯀꯣꯜꯖꯦ ꯑꯦꯛꯇꯤꯚ ꯑꯗꯨꯝ ꯑꯣꯏꯔꯒ ꯂꯩ ꯌꯥꯕ꯭ꯔꯕ ꯑꯇꯣꯞꯄ ꯋꯥꯔꯤ ꯁꯟꯅꯗ꯭ꯔꯥꯁꯨ
ꯌꯥꯗꯦ
ꯌꯥꯗꯤꯌꯦ
ꯎꯝ
ꯀꯔꯝꯕ ꯃꯔꯝꯗ ꯋꯥꯔꯤ ꯁꯥꯟꯅꯗꯣꯏꯅꯣ ꯈꯪꯗꯕꯩ ꯍꯪꯉꯤꯅꯤ
ꯅꯪ ꯃꯦꯝꯃꯤ ꯅꯤꯡꯕ ꯋꯥꯔꯤ ꯍꯥꯏꯔꯛꯑꯣ
ꯍꯥꯥ
ꯅꯪꯅ ꯍꯥꯏꯅꯤꯡꯕ ꯀꯔꯤꯒꯨꯝꯕ
ꯑꯣ ꯑꯗꯨꯝ ꯑꯗꯨꯝ ꯑꯥ ꯑꯗꯨ ꯑ ꯑꯃ ꯍꯦꯛꯇꯗ ꯑꯗꯨꯝ ꯋꯥꯔꯤ ꯁꯥꯟꯅ ꯌꯥꯕ꯭ꯔꯕ ꯍꯥꯏꯗꯤ ꯇꯣꯄꯤꯛ ꯇꯣꯄꯤꯛ ꯑꯃ ꯍꯦꯛꯇꯗ ꯑꯗꯨꯝ ꯋꯥꯔꯤ ꯁꯥꯟꯅ ꯌꯥꯕ꯭ꯔꯕ
ꯍꯥꯏꯕ ꯌꯥꯗꯕ ꯋꯥꯁꯨ ꯂꯩꯌꯦꯀꯣ ꯑꯗꯨ ꯅꯪ ꯈꯪꯕꯔꯥ
ꯍꯥꯥ
ꯍꯥꯏꯕ ꯌꯥꯗꯕ ꯋꯥꯗꯤ ꯅꯪ ꯈꯪꯕ ꯅꯠꯇ꯭ꯔꯣ
ꯑ ꯈꯪꯉꯦ ꯑꯗꯨꯕꯨꯗꯤ
ꯎꯝ
ꯑꯩꯅ ꯍꯥꯏꯗꯤ ꯃꯔꯝ ꯑꯃ ꯍꯦꯛꯇꯗ ꯑꯗꯨꯝ ꯋꯥꯔꯤ ꯁꯥꯟꯅꯍꯂ ꯌꯥꯕ꯭ꯔꯥ ꯍꯥꯏꯕꯅꯤꯗꯥ
ꯍꯣꯏ
ꯑꯇꯣꯞꯄ ꯀꯩ ꯂꯝꯗꯩꯅꯣ ꯅꯪ
ꯍꯩꯠ
ꯍꯥꯥ
ꯆꯤꯡꯃꯩꯔꯣꯡꯗ
ꯎꯝ
ꯑꯥ ꯀꯩ ꯍꯣꯠꯅꯔꯤꯅꯣ
ꯍꯩꯠ
ꯀꯔꯤ
ꯀꯣꯂꯦꯖ ꯇꯝꯃꯤꯕ
ꯀꯩ ꯀꯣꯂꯦꯖꯇ
ꯍꯥꯥ
ꯗꯤ ꯑꯦꯝ ꯀꯣꯂꯦꯖꯇ
ꯁꯥꯏꯟꯁ ꯔꯣ ꯑꯥꯔꯖ ꯔꯣ ꯒ꯭ꯌꯥꯟ ꯇꯥꯗ꯭ꯔꯦ
ꯐꯥꯏꯟꯁꯅꯤ
ꯑꯣ ꯁꯦꯃꯤꯁꯇ꯭ꯔ ꯀꯌꯥ
ꯍꯦꯟ ꯁꯦꯃꯤꯁꯇ꯭ꯔꯉꯥꯛ ꯒꯡꯉꯥꯏꯔꯤꯌꯦ
ꯍꯥꯥ
ꯇꯦꯀꯦꯟ ꯁꯦꯃꯤꯁꯇ꯭ꯔ ꯈꯛ ꯉꯥꯏꯔꯤꯑꯕ
ꯍꯟꯗꯛ ꯊꯥꯔ꯭ꯠ ꯀꯥꯗꯣꯏꯔꯕ
ꯎꯝ
ꯍꯧꯖꯤꯛ ꯁꯦꯀꯦꯟ ꯁꯦꯝ
ꯌꯥꯝ ꯇꯧꯗ꯭ꯔꯤ
ꯑꯣ ꯅꯪ ꯀꯩꯅꯣ ꯇꯧꯔꯤꯔꯣ ꯑꯃ ꯑꯥ ꯀꯔꯤ ꯀꯔꯤ ꯀꯔꯤ ꯀꯔꯤ ꯀꯔꯤ ꯀꯔꯤ ꯀꯔꯤ ꯑꯃ ꯀꯣꯂꯦꯖ ꯀꯝꯃꯨꯅꯤꯇꯤꯗ ꯇꯧꯔꯤꯔꯣ
ꯍꯥ
ꯀꯝꯃꯨꯅꯤꯇꯤ ꯀꯣꯂꯦꯖꯂꯥꯕ
ꯍꯣꯏ
ꯑꯣ ꯍꯥꯏꯗꯤ ꯗꯤꯑꯦꯝꯒꯤ ꯑꯇꯩ ꯑꯦꯛꯖꯥꯝꯗꯤ ꯂꯣꯏꯒ꯭ꯔꯦꯗꯅ
ꯑꯥꯎ
ꯑꯥ ꯑꯩꯖꯨ ꯗꯤꯑꯦꯝ ꯇꯧꯋꯦꯕ
ꯑꯣ
ꯀꯝꯃꯨꯅꯤꯇꯤ ꯀꯔꯝꯕ ꯇꯧꯔꯤꯅꯣ ꯍꯥꯏꯕꯗꯤ ꯑꯥ ꯑꯃ ꯀꯔꯤ ꯀꯔꯤ ꯃꯣꯏꯒꯤ ꯏ ꯑꯦꯟ ꯇꯤ ꯑꯗꯨ ꯑꯗꯥ ꯃꯌꯥꯝ ꯂꯩꯗꯅ
ꯑꯥ
ꯑꯗꯨ ꯀꯔꯝꯕꯗ ꯇꯧꯋꯤꯅꯣ
ꯃꯜꯇꯤ
ꯍꯥꯥ
ꯑꯦꯝ ꯑꯦꯜ ꯇꯤ
ꯑꯦꯝ ꯑꯦꯜ ꯇꯤ
ꯑꯥ
ꯑꯣ ꯀꯩ ꯂꯝ ꯌꯨꯝꯅ ꯀꯩꯂꯝꯗ ꯑꯣꯏꯔꯤꯒꯦ
ꯌꯨꯝꯔꯥ
ꯑꯥ
ꯑꯩꯗꯤ ꯌꯥꯝ ꯊꯥꯞꯄꯦ
ꯀꯩ ꯂꯝꯗꯩꯅꯣꯕ ꯑꯗꯣ
ꯀꯛꯆꯤꯡ ꯂꯣꯝꯗꯒꯤ
ꯀꯛꯆꯤꯡ
ꯑꯥꯎ
ꯏꯁ ꯑꯗꯨꯗꯤ ꯀꯛꯆꯤꯡꯗꯨꯗꯤ ꯑꯩꯈꯣꯏ ꯂꯩꯀꯥꯏꯅꯤ ꯍꯥꯏꯗꯤ ꯀꯛꯆꯤꯡꯒꯩꯒꯗꯣ
ꯎꯝ
ꯅꯪ ꯅꯕ ꯑꯣ ꯑꯕ ꯀꯥꯏ ꯈꯪꯔ ꯑꯗꯨꯇ ꯑꯩꯅ ꯍꯥꯏꯗꯤ ꯅꯪ ꯋꯥꯕ꯭ꯔꯒꯥꯏ ꯈꯪꯕ꯭ꯔꯥ ꯍꯥꯏꯕ
ꯑ ꯈꯪꯗꯤ ꯈꯪꯉꯦ ꯑꯗꯨꯣ ꯆꯪꯗ꯭ꯔꯤ
ꯎꯝ ꯋꯥꯕꯣ ꯀꯥꯏꯗꯣ
ꯎꯝ
ꯑꯗꯨ ꯔꯣꯝꯗꯦꯅꯦꯁꯨ
ꯑꯣ
ꯅꯪ ꯀꯥꯛꯛꯆꯤꯡ ꯀꯣ ꯃ ꯈꯣꯟꯟꯗꯅ
ꯀꯛꯆꯤꯡ ꯍꯥꯏꯗꯤ ꯑꯩꯗꯤ ꯀꯛꯆꯤꯡ ꯍꯦꯜꯂꯦ
ꯑꯩ ꯍꯥꯏꯗꯤ ꯑꯗꯣ ꯈꯨꯜ ꯃꯌꯥꯝ ꯂꯩꯗꯅ ꯄꯂꯦꯝꯦꯟ ꯆꯥꯟꯗꯦꯜ ꯀꯩꯀꯥ ꯃꯌꯥꯝ ꯂꯩꯕꯗꯣ
ꯍꯣꯏ ꯆꯥꯟꯗꯦ ꯂꯣꯝꯗ
ꯑꯣ
ꯅ ꯏꯌꯥꯁ ꯀꯩꯅꯣ
ꯍꯥꯥ
ꯅꯪꯒꯤ
ꯌꯦꯁ ꯍꯟꯇꯛ ꯇ꯭ꯋꯦꯟꯇꯤ ꯇꯨ
ꯎꯝ
ꯅꯪꯗꯤ
ꯇ ꯎꯝ
ꯀꯔꯤ
ꯇ꯭ꯋꯦꯟꯇꯤ
ꯑꯣ ꯍ ꯑꯩ ꯗꯦꯃꯥꯔ ꯑꯩꯁꯨ ꯗꯦꯃꯥꯁꯤ ꯇꯧꯋꯦ
ꯑꯣ
ꯑꯩ ꯗꯤꯄꯥꯔꯠꯃꯦꯟꯇꯣ ꯍꯤꯁꯇ꯭ꯔꯤ ꯑꯣꯏꯕ ꯑꯩꯅ
ꯎꯝ ꯀꯅꯥ ꯂꯩꯒꯦ
ꯑꯃ ꯑꯩ ꯕꯣꯟ ꯌꯦꯡꯉꯦꯅ ꯁꯨꯝ ꯊꯣꯛꯂꯛꯑꯝꯕꯅꯦꯕ
ꯎꯝ
ꯃꯤ ꯏꯊꯟꯗ ꯌꯦꯡꯕ ꯃꯇꯝꯟꯗꯒꯤ ꯑꯩꯈꯣꯏ ꯃꯤ ꯃꯌꯥꯝ ꯌꯦꯡꯃꯤꯟꯅꯒꯦ ꯇꯧꯕ ꯄꯣꯔꯇꯨꯒꯜꯒ ꯏꯁꯄꯦꯟꯒ ꯂꯩꯗꯅ ꯕꯥꯔꯣ ꯃꯈꯥꯏꯗ ꯇꯨꯋꯦꯜꯞ ꯊꯥꯔꯇꯤꯗ ꯑꯗꯨꯒ ꯌꯦꯡꯒꯦꯅ ꯁꯨꯝ ꯉꯥꯏꯔꯝꯕꯅꯦ ꯑꯗꯣ ꯍꯧꯖꯤꯛꯄꯨꯗꯤ ꯑꯩ ꯁꯣꯔ ꯄꯥꯟꯅ ꯐꯝꯃꯤ
ꯑꯣ ꯑꯗꯣ ꯑꯝꯇ ꯐꯝꯕꯤꯔꯣ
ꯑꯥ
ꯎꯝ
ꯑꯗꯨ ꯁꯤꯒꯤ ꯀꯩꯅꯣ ꯍꯥ ꯍꯥꯏꯔꯛꯑꯣ ꯇꯥꯗꯦ ꯑꯃꯨꯛꯀ ꯍꯜꯂꯣ ꯑ ꯁꯤꯒꯤ ꯋꯥ ꯑꯩ ꯁꯥꯟꯅꯕꯖꯥ
ꯑꯥ
ꯀꯣꯜꯁꯦ ꯂꯤꯃꯤꯠ ꯂꯤꯃꯤꯠ ꯂꯩꯇꯕ꯭ꯔꯥ
ꯂꯩꯌꯦ
ꯃꯤꯅꯤꯠ ꯀꯌꯥ
ꯆ
ꯇꯨꯋꯚ ꯃꯤꯠ
ꯑꯥ
ꯑꯣ ꯑꯗꯣ ꯑꯗꯨꯝ ꯐ꯭ꯔꯤ ꯑꯣꯏꯔꯗꯤ ꯏꯕꯥꯅꯤꯁꯦ ꯍꯟꯖꯤꯟ ꯍꯟꯖꯤꯟ ꯑꯗꯨꯝ ꯋꯥꯔꯤ ꯁꯥꯟꯅ ꯌꯥꯕ꯭ꯔꯕ ꯁꯤꯗ
ꯑꯩꯅ ꯐꯣꯔ ꯇꯥꯏꯝꯁ ꯁꯨꯔꯗꯤ ꯌꯥꯗ꯭ꯔꯦ
ꯑ ꯅꯣꯡꯃ ꯋꯥꯟ ꯄꯔꯗ ꯄꯔ ꯗꯦꯗ
ꯑꯥ
ꯅꯪ ꯑꯇꯣꯞꯄ ꯃꯤ ꯑꯃꯒ ꯑꯣꯏꯒꯦꯔꯥ ꯑꯃꯒ ꯑꯣꯏꯒꯦꯔꯥ ꯐꯣꯔ ꯇꯥꯏꯝ ꯁ ꯑꯣꯏꯗꯤ ꯌꯥꯗꯕ
ꯍꯣꯏ ꯐꯣꯔ ꯇꯥꯏꯝꯁꯄꯨꯗꯤ ꯑꯗꯨꯝ ꯌꯥꯏꯌꯦ ꯐꯣꯔ ꯇꯥꯏꯝꯁ ꯍꯦꯜꯂꯗꯤ ꯌꯥꯅꯤ
ꯑꯥ ꯑꯣ ꯑꯩ ꯑꯩ ꯁꯦꯝ ꯄꯥꯔꯁꯦ ꯅꯠꯇ꯭ꯔꯁꯨ ꯑꯇꯣꯞꯄ ꯃꯤ ꯑꯃꯒ ꯑꯗꯨꯝ ꯐꯣꯔ ꯇꯥꯏꯝ ꯁꯦꯂꯔꯤ ꯌꯥꯗꯕꯅꯦꯕ
ꯎꯥ
ꯑꯣ ꯅ ꯁꯤ ꯁꯤꯁꯦ ꯀꯌꯥꯝ ꯀꯨꯏꯔꯦ ꯁꯤꯖꯤꯟꯅꯕꯗ
ꯑꯩ ꯀꯨꯏꯗ꯭ꯔꯤꯒꯦ
ꯎꯝ ꯑꯩꯁꯨ ꯏꯃꯥꯟꯅꯕꯤ ꯑꯃ ꯑꯩꯈꯣꯏꯒꯤ ꯍꯤꯁꯇ꯭ꯔꯤ ꯗꯤꯄꯥꯔꯠꯃꯦꯟꯇ ꯌꯥꯎꯋꯦꯕ
ꯎꯥ
ꯃꯥ ꯑꯗꯨ ꯆꯗꯦꯜꯗꯅꯦꯕ ꯃꯥꯅ ꯊꯝꯕꯗꯣ ꯑꯗꯨꯗ ꯑꯩꯁꯨ ꯀꯃꯥꯏꯅ ꯇꯧꯒꯦꯅ ꯍꯪꯕꯅꯦꯕ ꯍꯥꯞꯄꯗꯤ ꯉꯁꯤꯒ ꯑ ꯊ꯭ꯔꯤ ꯗꯦꯖ ꯁꯨꯔꯦꯕꯀꯣ
ꯑꯣ
ꯀꯣꯜꯗꯤꯅ ꯀꯥꯑꯕꯅꯦ ꯏ ꯁꯥꯟꯅꯩꯁꯦ ꯑꯩ ꯁꯨꯡꯌꯥ ꯁꯥꯟꯅꯗꯦ ꯚꯥꯏ ꯑꯗꯨꯝ ꯍꯥꯞꯄꯒ ꯊꯝꯃꯒ ꯑꯇꯣꯞꯄ ꯑꯌꯨꯛ ꯅꯨꯡꯗꯤꯟꯗꯣ ꯊꯕꯛ ꯆꯠꯂꯒꯀꯣ ꯍꯥꯏꯗꯤ ꯊꯕꯛ ꯍꯥꯏꯗꯤ ꯍꯧꯖꯤꯛꯇꯤ ꯑꯃ ꯂꯧ ꯂꯣꯛꯄ ꯀꯩꯀꯥ ꯃꯇꯝꯅꯤꯗꯅ ꯑꯉꯟꯕꯧ ꯍꯥꯏꯇꯥꯔꯦ
ꯎꯝ
ꯑꯗꯨꯃꯥꯏꯅ ꯏꯃꯥꯟꯅꯕꯒꯤ ꯃꯇꯦꯡ ꯄꯥꯡꯕ ꯑꯩꯈꯣꯏꯒꯤꯗ ꯄꯥꯡꯉꯤꯕ ꯀꯥꯡꯕꯨꯖꯤꯡꯒꯩꯗꯣ
ꯎꯝ
ꯑꯗꯨꯒꯤ ꯑꯗꯨꯝ ꯍꯟꯕ ꯆꯠꯠꯂꯒ ꯂꯩꯕ ꯑꯗꯨꯒꯤ ꯃꯇꯦꯡ ꯄꯥꯡꯉ ꯆꯠ ꯂꯩꯕꯅꯤꯅ
ꯑꯣ
ꯅꯣꯏ ꯀꯃꯨꯅꯤꯇꯤꯒꯤꯗꯣ
ꯎꯝ
ꯑꯗꯨꯅꯪ ꯑꯦꯛꯖꯥꯝ ꯀꯔꯝ ꯀꯥꯟ ꯇꯧꯗꯣꯏꯅꯣ ꯈꯪꯕ꯭ꯔꯥ
ꯈꯪꯗꯦ ꯑꯩꯈꯣꯏꯗꯣ ꯆꯥꯔꯖꯁꯨ ꯐꯖꯅ ꯌꯥ
ꯑꯗꯨ ꯀ꯭ꯂꯥꯁꯁꯨ ꯐꯠꯇꯗ ꯃꯥꯜꯦ ꯍꯟꯗꯛꯇꯤ ꯏꯔꯥꯡ ꯊꯣꯛꯈꯤꯒꯨꯝ ꯇꯧꯗꯥꯏꯅꯦ
ꯍꯣꯠꯇꯣ ꯃꯥꯂꯒ
ꯅꯪ ꯀꯣꯂꯦ ꯀ꯭ꯂꯥꯁ ꯆꯥꯡ ꯅꯥꯏꯅ ꯆꯠꯇꯕ꯭ꯔꯣ
ꯆꯜꯂꯦ ꯑꯩꯗꯤ ꯅꯨꯡꯇꯤꯒꯤ ꯑꯗꯨꯝ
ꯎꯝ ꯍꯧꯖꯤ ꯀ꯭ꯂꯥꯁ ꯍꯧꯕ
ꯍꯣꯏ
ꯎꯝ
ꯇꯧꯕꯁꯨ ꯌꯥꯎꯋꯤ ꯇꯧꯗꯕꯁꯨ ꯌꯥꯎ
ꯑ ꯑꯦꯝꯃꯦꯒꯤ ꯀ꯭ꯂꯥꯁ ꯂꯩꯗꯅ ꯍꯧꯖꯤꯛ
ꯊ
ꯑꯦꯝ ꯑꯦꯒꯤ ꯑꯦꯛꯖꯝ ꯂꯗꯦꯅ
ꯑꯥ ꯑꯥ
ꯅꯣꯏꯒꯤ ꯀꯣꯂꯦꯖꯁꯦ ꯑꯦꯛꯖꯥꯝ ꯇꯥꯕ꯭ꯔꯥ
ꯀꯥꯗꯦ
ꯍꯣꯏ ꯁꯥꯎꯟ ꯇꯥꯗꯦ
ꯑꯣ ꯑꯗꯨ ꯏꯕꯥꯅꯤ ꯋꯥꯔꯤ ꯁꯥꯟꯅꯔꯤꯉꯩꯗ ꯀꯣꯁꯤ ꯑꯦꯞꯁꯤꯗ
ꯎꯝ
ꯑꯇꯣꯞꯄ ꯀꯣꯜ ꯂꯥꯛꯄꯁꯤ ꯔꯤꯁꯤꯞ ꯇꯧꯕ ꯈꯣꯠꯄ ꯌꯥꯕ ꯈꯣꯠꯄ ꯂꯩꯕ꯭ꯔꯥ
ꯌꯥꯗꯦ
ꯌꯥꯗꯦ
ꯍꯣꯏ
ꯑꯣ ꯈꯪꯗꯕꯩ ꯁꯨꯝ ꯃꯥꯡꯉꯤꯅ ꯍꯌꯦꯡꯒꯣꯡꯅ ꯁꯨꯝ ꯑꯇꯣꯞꯄ ꯃꯤꯒ ꯅꯪꯒ ꯑꯣꯏꯔꯁꯨ ꯑꯇꯣꯞꯄ ꯃꯤꯒ ꯑꯣꯏꯔꯁꯨ ꯋꯥꯔꯤ ꯁꯥꯟꯅꯔꯤꯉꯩꯗ ꯁꯨꯝ ꯀꯣꯜꯂꯥꯛꯄ ꯐꯣꯟꯗ ꯔꯤꯁꯤꯞ ꯇꯧꯕ ꯈꯣꯠꯄ ꯂꯩꯗꯅ
ꯎꯝ ꯅꯪꯒ ꯑꯩꯒ ꯋꯥꯔꯤ ꯁꯅꯔꯤꯉꯩꯗ ꯂꯥꯛꯇ ꯃꯤ ꯂꯩꯔꯁꯨ ꯅꯪ ꯁꯥꯟꯅꯕ ꯌꯥꯗꯦ ꯅꯪꯒ ꯑꯩ ꯈꯛ ꯁꯥꯟꯅꯗꯣꯏꯕ
ꯑꯇꯣꯞꯄ ꯋꯥꯔꯤ ꯁꯥꯟꯅꯕ ꯌꯥꯗꯦ ꯏꯕꯥꯅꯤ ꯈꯛꯇꯥ
ꯍꯣꯏ
ꯑꯣ
ꯅꯪ ꯒꯤ ꯅꯥꯛꯇ ꯃꯤ ꯂꯩꯕ ꯌꯥꯗꯦ ꯃꯣꯏꯅ ꯉꯥꯡꯕꯗꯣ
ꯑꯣ ꯑꯣ ꯑꯇꯣꯞꯄꯒꯤ ꯚꯣꯏꯁꯇꯣ ꯀꯩꯅꯣ ꯇꯧ ꯌꯥꯗꯕ
ꯍꯣꯏ ꯇꯥꯍꯟꯕ ꯌꯥꯗꯕ
ꯑꯣ ꯍꯧꯖꯤꯛꯄꯨꯗꯤ ꯁꯠꯂꯦ ꯑꯗꯨꯒ ꯑꯇꯣꯞꯄ ꯒꯥꯔꯤ ꯃꯈꯣꯟ ꯀꯩꯀꯥ ꯇꯥꯔꯗꯤ ꯀꯩꯁꯨ ꯀꯥꯏꯗꯦ
ꯎꯝ ꯒꯥꯔꯤ ꯃꯈꯣꯟꯁꯨ ꯆꯞꯅꯩꯌꯦ ꯂꯥꯡꯕ ꯌꯥꯗꯦ
ꯑꯗꯨ ꯑꯩ ꯏ ꯏꯕꯥꯅꯤ ꯋꯥꯔꯤ ꯁꯥꯟꯅꯕꯖꯦ ꯑꯇꯣꯞꯄ ꯃꯈꯣꯟ ꯇꯥꯕ꯭ꯔꯥ
ꯇꯥꯗꯦ
ꯑꯗꯣ ꯀꯣꯜ ꯋꯥꯔꯤ ꯁꯥꯟꯅꯕꯁꯦ
ꯎꯝ
ꯑꯥ ꯂꯨꯄꯥ ꯀꯌꯥ ꯀꯌꯥ ꯆꯪꯉꯤ
ꯈꯪꯗ꯭ꯔꯤꯌꯦ ꯑꯩ ꯑꯥ ꯑꯩ ꯇꯨ ꯗꯦꯖ ꯈꯛꯇ ꯉꯥꯏꯔꯤꯌꯦ ꯉꯔꯥꯡꯇꯪ
ꯉꯔꯥꯡ ꯍꯥꯞꯄ ꯅꯪꯅ
ꯑꯥ
ꯑꯣ ꯑꯩꯅ ꯅꯍꯥꯟ ꯅꯨꯡꯗꯥꯡꯗꯣ ꯅꯍꯥꯟꯒꯤ ꯃꯤꯠ ꯅꯥꯏꯠꯇꯣ ꯑꯗꯨꯗ ꯍꯥꯞꯄ ꯄꯨꯡꯗꯣ ꯏꯂꯚꯦꯟ ꯐꯤꯞꯇꯤ ꯑꯗꯨꯋꯥꯏꯗ ꯍꯥꯞꯄꯅꯦꯕ
ꯎꯝ
ꯅꯪ ꯅꯨꯡꯇꯤꯒꯤꯀꯣ ꯇꯥꯕ꯭ꯔꯥ ꯅꯪ ꯅꯨꯡꯇꯤꯒꯤ ꯐꯣꯔ ꯇꯥꯏꯝꯁꯇꯣ
ꯎꯝ
ꯁꯨꯗ꯭ꯔꯒꯗꯤ ꯍꯥꯏꯗꯤ ꯁꯨꯃꯥꯏꯅ ꯊꯦꯡꯉꯛꯄ ꯈꯣꯠꯂꯛꯄ ꯃꯇꯝꯗꯣ
ꯎꯝ
ꯑꯥ ꯀꯔꯤ ꯗꯦ ꯇꯥꯏꯝꯗꯗꯤ ꯈꯪꯗ꯭ꯔꯤꯀꯣ ꯅꯥꯏꯠ ꯃꯇꯝꯗꯣ
ꯎꯝ
ꯑꯗ ꯅꯪ ꯋꯥꯔꯤ ꯁꯥꯟꯅꯅꯤꯡꯉꯥꯏ ꯂꯩꯇ꯭ꯔꯗꯤ ꯑꯩꯉꯣꯟꯗ ꯑꯗꯨꯝ ꯃꯦꯁꯦꯁ ꯊꯥꯔꯛꯑꯣ ꯑꯗꯨꯝ ꯁꯥꯟꯅꯁꯦ ꯍꯥꯏꯗꯤ ꯑꯩ ꯀꯩꯁꯨ ꯄꯥꯛ ꯁꯅꯔꯣꯏꯕ
ꯎꯝ
ꯅꯪ ꯁꯥꯟꯅꯗ꯭ꯔꯗꯤ ꯀꯃꯥꯏꯅ
ꯉꯁꯥꯏꯗꯒꯤ ꯑꯩꯅ ꯉꯥꯎꯔꯤꯖꯦ
ꯎꯝ
ꯈꯪꯗꯕ ꯑꯗꯨꯏꯗꯣ ꯑꯩꯅ ꯑꯗꯨ ꯑꯦꯞꯇꯨꯗꯪ ꯍꯥꯞꯄꯒ ꯉꯁꯥꯏꯒꯤ ꯑꯃ ꯃꯅꯤꯄꯨꯔꯤ ꯀꯔꯤ ꯀꯩꯅꯣꯝ ꯍꯥꯏꯒ꯭ꯔꯤꯗꯣ ꯀꯥꯎꯒ꯭ꯔꯦꯅꯦ ꯑꯗꯨꯗꯣ ꯁꯨꯡꯗꯣꯛ ꯊꯣꯛꯇꯕ ꯑꯩꯅ ꯏꯃꯥꯟꯅꯕꯤꯗꯨꯗ ꯍꯪꯉꯦꯕꯀꯣ ꯑꯩꯒꯤ ꯋꯥꯔꯤ ꯁꯥꯟꯅ ꯌꯥꯗ꯭ꯔꯤꯖꯦ ꯀꯩꯒꯤꯅꯣ ꯍꯥꯏ ꯃꯥꯅ ꯑꯥ ꯃꯤꯅꯨꯗ ꯆꯪꯉꯥ ꯔꯤꯐ꯭ꯔꯦꯁ ꯇꯧꯑꯣꯌꯦ ꯑꯗꯨꯒ ꯔꯤꯐ꯭ꯔꯦꯁ ꯇꯧꯔ ꯀꯥꯟꯗ ꯊꯣꯛꯂꯛꯏꯅꯦꯕ
ꯑꯣ
ꯇꯤꯟꯖꯪ ꯆꯥꯔꯒꯦ
ꯀꯣꯕꯤ
ꯑꯣ ꯑꯗꯣ ꯃꯤꯅꯤꯠ ꯇꯨꯋꯦꯜꯕ ꯁꯨꯕꯗꯅꯦ
ꯑꯥ
ꯑꯣꯇꯣ ꯀꯠ ꯑꯗꯨꯝ ꯇꯧꯕ꯭ꯔꯥ
ꯖꯁ ꯍꯦꯟꯕꯁꯨ ꯌꯥꯏꯌꯦ ꯑꯗꯨꯒ ꯀꯣꯜꯗꯣ ꯅꯪꯅ ꯃꯨꯠꯄꯗꯤ ꯌꯥꯗꯦꯀꯣ
ꯑꯥ ꯑꯩꯅ ꯇꯧ ꯑꯩꯅ ꯇꯧ ꯑꯩꯅ ꯇꯧꯔꯛꯄꯅꯤꯅ ꯅꯪ ꯑꯩꯅ ꯃꯨꯠꯄ ꯌꯥꯗꯕ
ꯌꯥꯗꯦ ꯑꯩꯅ ꯃꯨꯠꯄꯁꯨ ꯌꯥꯗꯦ ꯃꯣꯏꯅ
ꯑꯣ ꯃꯣꯏ ꯃꯣꯏꯅ ꯑꯗꯨꯝ ꯑꯣꯇꯣꯒ ꯇꯧꯒꯗꯨꯕ ꯑ ꯅꯪ ꯀꯩꯃꯤꯡ ꯀꯧꯒꯦ
ꯃꯤꯡꯗꯤ ꯍꯥꯏꯕ ꯌꯥꯗꯦ ꯁꯤꯗ
ꯑꯣ ꯑꯗꯨꯒꯨꯝꯕ ꯄ꯭ꯔꯥꯏꯕꯦꯁꯤꯗꯣ ꯍꯥꯏꯕ ꯌꯥꯗꯕ
ꯑ ꯌꯥꯗꯦ ꯃꯤ
ꯑꯣ ꯑꯗꯨꯗꯤ ꯈꯪꯗ꯭ꯔꯦ ꯑꯩ ꯈꯪꯗꯕꯩ ꯁꯨꯝ ꯍꯪꯉꯤꯅꯤ
ꯆꯗꯤ
ꯎ ꯑ ꯑꯇꯣꯞꯄ ꯋꯥꯆꯞꯀꯨꯝꯕ ꯀꯩꯒꯨꯝꯕꯗꯗꯤ ꯍꯥꯏꯕ ꯁꯤꯗꯗꯤ ꯍꯥꯏ ꯌꯥꯗꯕ
ꯍꯣꯏ
ꯎꯝ ꯄꯥꯏꯚꯦꯠꯁꯨ ꯑꯣꯏꯅ ꯂꯩꯕꯅꯤꯅꯦ
ꯎꯝ
ꯎ ꯈꯪꯗꯕꯩ ꯍꯪꯉꯤꯅꯤꯗ ꯈꯪꯉꯗꯤ ꯍꯪꯉꯂꯣ
ꯎꯝ
ꯑꯣꯝ ꯑꯗꯨ ꯀ꯭ꯂ ꯀ꯭ꯂꯥꯁ ꯀ꯭ꯂꯥꯁ ꯑ ꯀꯣꯂꯦꯖꯁꯨ ꯃꯥꯟ ꯁꯦꯃꯤꯁꯇꯔ ꯃꯥꯟꯅꯕꯅꯤꯅ ꯕꯥꯏꯛ ꯀꯧ ꯇꯥꯕꯅꯤꯅ
ꯍꯥ
ꯅꯣꯏꯅ ꯑꯦꯛꯖꯥꯝꯗꯣ ꯔꯤꯒꯨꯂꯔ ꯑꯣꯏꯗꯕꯒꯤ ꯂꯩꯍꯧꯔꯁꯨ
ꯎꯝ
ꯑꯣ ꯑꯇꯣꯞꯄ ꯍꯥꯏꯗꯤ ꯑꯃ ꯄꯥꯔꯇꯤꯀꯨꯂꯔ ꯑꯦꯖꯦꯛ ꯑꯣꯏꯕ ꯀꯃꯟꯁꯤ ꯀꯩꯀꯥꯗꯨ ꯍꯥꯏꯕ ꯌꯥꯗ꯭ꯔꯦ ꯑꯗꯨꯣꯏ ꯁꯤꯗ
ꯍꯣꯏ
ꯑꯣ ꯀꯩꯗꯧꯔꯝꯃꯤꯅꯣ
ꯀꯩꯁꯨꯨꯝ ꯇꯧꯗꯦ ꯑꯗꯨꯝ ꯂꯩꯔꯝꯕꯅꯤ
ꯎ
ꯎꯝ
ꯑꯌꯨ ꯑꯃ